ꯍꯦꯜꯂꯣ ꯎꯝ ꯇꯥꯔꯕ꯭ꯔꯣ
ꯑ ꯇꯥꯏꯌꯦ
ꯅꯪ ꯃꯈꯣꯟꯗꯨꯝ ꯅꯤꯡꯍꯟꯕ꯭ꯔꯣ
ꯍꯟꯗꯦ ꯍꯟꯗꯦ
ꯑꯣ ꯑ ꯀꯔꯝ ꯀꯝ ꯇꯧꯔꯤꯒꯦ ꯆꯍꯤ ꯃꯉꯥ ꯇꯔꯨꯛ ꯁꯨꯔꯦꯍꯦ
ꯃꯥꯅꯦ ꯃꯥꯅꯦ ꯃꯈꯣꯟ ꯇꯥꯗꯕ ꯀꯨꯏꯔꯦ
ꯑ ꯂꯩꯁꯥ ꯐꯥꯔꯕꯝꯅꯤꯅ ꯅꯪꯒꯤ ꯃꯈꯣꯟꯗ
ꯍꯣꯏ
ꯍꯥꯥ
ꯍꯣꯏ ꯅꯪꯗꯤ ꯅꯨꯡꯉꯥꯏꯔꯤꯕ꯭ꯔꯣ
ꯍꯣꯏ ꯑꯗꯨꯝ ꯅꯨꯡꯉꯥꯏꯔꯤ ꯍꯥꯏꯇꯥꯔꯦ ꯑꯪꯗ
ꯑꯩꯁꯨ ꯅꯨꯡꯉꯥꯏꯔꯤ ꯌꯥꯝ ꯅꯨꯡꯉꯥꯏꯔꯤ
ꯑꯆꯥ ꯑꯁ ꯅꯪꯒꯤ ꯃꯈꯣꯟꯁꯤꯗꯤ ꯅꯍꯥꯟ ꯑꯉꯥꯡ ꯑꯣꯏꯔꯤꯉꯩ ꯃꯔꯛ ꯇꯥꯔꯒ ꯍꯟꯗꯛꯁꯤꯗꯤ ꯌꯥꯝ ꯆꯥꯎꯔꯕꯝꯃꯤꯅ
ꯍꯣ ꯍꯣꯏ ꯍꯣꯏ ꯍꯣꯏ
ꯂꯩꯁꯥ ꯎꯝ ꯂꯩꯁꯥꯕꯤ ꯐꯔ ꯃꯥꯜꯂꯦ
ꯍꯣꯏ ꯍꯣꯏ ꯐꯔꯦ ꯂꯩꯁꯥꯕꯤ ꯌꯥꯝ ꯐꯔꯕꯅꯦ
ꯎꯝ ꯅꯪ ꯄꯨꯕꯣꯕꯨꯗꯤ ꯅꯤꯡꯁꯤꯡꯂꯤꯀꯣ
ꯍꯣꯏ ꯅꯤꯡꯁꯤꯡꯉꯦ ꯀꯩꯀꯩ ꯀꯥꯎꯒꯦꯔꯥ
ꯅꯪ ꯑꯉꯥꯡ ꯑꯣꯏꯔꯤꯉꯥꯏ ꯑꯩ ꯄꯨꯄꯨ ꯂꯥꯛꯑꯒ ꯃꯤꯊꯥꯏꯒꯨꯝꯕ ꯀꯩꯅꯣꯒꯨꯝꯕ ꯂꯩꯕꯤꯕꯗꯨꯗꯤ
ꯑꯗꯨ ꯆꯥꯛꯇꯤ ꯆꯥꯔꯕꯣ
ꯁꯥꯔ
ꯉꯁꯤꯗꯤ ꯌꯥꯝ ꯉꯟꯕ꯭ꯔꯣ ꯅꯣꯏꯗꯤ ꯉꯟꯃꯟꯗ꯭ꯔꯣ
ꯑ ꯅꯍꯥꯟ ꯅꯍꯥꯟꯈꯩꯗꯤ ꯑꯗꯨꯝ ꯉꯜꯂ ꯆꯥꯏꯗ ꯅꯍꯥꯟꯈꯩꯁꯨ
ꯑꯣ ꯑꯗꯨꯗꯤ ꯈꯪꯗꯦ ꯑꯩꯗꯤ ꯑꯩꯈꯣꯏꯗꯤ ꯆꯥꯇ꯭ꯔꯤꯕꯒꯤ ꯌꯥꯝ ꯉꯜꯂꯦꯗ ꯍꯥꯏꯅ ꯈꯟꯕꯅꯤꯗ
ꯑꯣ ꯑꯣ ꯑꯣ ꯑꯩꯗꯤ ꯅꯥꯟ ꯀꯩ ꯑꯗꯨꯝ ꯉꯟꯅ ꯉꯟꯅ ꯄꯨꯡ ꯇꯔꯦꯠ ꯇꯔꯦꯠ ꯃꯈꯥꯏ
ꯎꯝ ꯀꯔꯤꯦꯟ ꯑꯦꯟꯁꯥꯡ ꯆꯥꯒꯦ
ꯍ ꯉꯁꯤꯗꯤ ꯀꯩꯅꯣ ꯑꯣꯛ ꯃꯈꯣꯡꯗꯣ ꯂꯧꯔꯣ ꯆꯥꯏ ꯉꯁꯤꯗꯤ
ꯈꯥꯎꯕ꯭ꯔꯣ
ꯍꯣꯏ ꯑꯗꯨꯝ ꯆꯥꯛ ꯄ꯭ꯂꯦꯠ ꯃꯉꯥꯒꯨꯝꯕꯗꯤ ꯑꯗꯨꯝ ꯆꯥꯏꯅꯤ ꯁꯤꯗꯤ
ꯑꯗꯨꯗꯤ ꯑꯗꯨꯗꯤ ꯑꯗꯨꯗꯤ ꯌꯥꯝꯅ ꯌꯥꯝꯃꯟꯗꯦꯍꯦ ꯃꯉꯥ ꯈꯛꯇꯕꯨ ꯀꯔꯤꯅꯣ
ꯍꯣꯏ ꯑꯌꯥꯝꯃꯟꯈꯦ
ꯇꯔꯨꯛ ꯀꯨꯝꯕ ꯆꯥꯕ ꯌꯥꯗ꯭ꯔꯣ
ꯎꯝ ꯂꯦꯞꯄꯒ ꯈꯣꯨꯝꯂꯤꯅ ꯍꯧꯖꯤꯛꯁꯦ ꯐꯝꯕ ꯌꯥꯗꯣꯏꯁꯦ
ꯎꯝ ꯅꯪꯉꯣꯟꯗ ꯀꯅꯥꯅ ꯌꯥꯝ ꯆꯥꯎꯋ ꯍꯥꯏꯒꯦ
ꯑꯁ ꯌꯥꯝꯃꯟꯗꯦꯔꯦ ꯑꯃꯨꯛꯀ
ꯑꯗꯣ ꯉꯁꯥꯏꯗꯤ ꯑꯩꯗꯤ ꯅꯪꯗꯣ ꯉꯝꯃꯦ ꯍꯥꯏꯅ ꯆꯥꯕ꯭ꯔꯥ ꯍꯥꯏꯅ ꯈꯟꯕ ꯑꯗꯨ ꯍꯧꯖꯤꯛꯇꯤ ꯅ ꯉꯝꯃꯝꯗꯦꯅ ꯅꯪ ꯂꯦꯞꯄꯒ ꯂꯩꯌꯦ ꯍꯥꯏꯕꯒꯤ ꯑꯩꯁꯨ ꯑꯣ ꯑꯗꯨꯗꯤ ꯃꯥꯡꯉꯝꯗ꯭ꯔꯗꯤ ꯀꯩꯀꯩ ꯌꯥꯝ ꯆꯥꯕ꯭ꯔꯣ ꯍꯥꯏꯅ ꯈꯟꯕ
ꯅꯍꯥꯟ ꯅꯣꯏ ꯃꯥꯅ ꯍꯥꯏꯔ ꯍꯥꯏꯅ ꯑꯦꯛꯖꯥꯝ ꯂꯩꯌꯦ ꯍꯥꯏꯅ ꯂꯥꯏꯔꯤꯛꯁꯨ ꯄꯥ ꯄꯥꯒꯟꯗꯦꯅꯦ ꯍꯥꯏꯐꯦꯠ ꯄꯥꯎ ꯍꯥꯏꯔꯛꯏꯅꯦ
ꯍꯣꯏ ꯍꯣꯏ ꯍꯣꯏ ꯅꯪꯉꯣꯟꯗ ꯍꯥꯏꯔꯄ ꯍꯥꯏꯔꯛꯄꯤꯕꯒꯤꯗꯃꯛ ꯌꯥꯝ ꯊꯥꯒꯠꯆꯔꯤ ꯍꯥꯏꯕꯤꯈ꯭ꯔꯣ ꯏꯃꯥꯗ ꯅꯪꯅ ꯍꯥꯏꯕꯤꯈ꯭ꯔꯣ
ꯑꯦ
ꯑꯗꯨ ꯉꯁꯥꯏꯗꯨ ꯑꯩꯒꯤ ꯃꯈꯥꯗ ꯂꯩꯕ ꯏꯃꯥꯟꯅꯄꯤ ꯑꯃ ꯂꯩꯁꯨ ꯃꯣꯏꯅ ꯍꯩ ꯑꯃ ꯄꯤꯔꯛꯑꯦ ꯑꯩ ꯄꯨꯟꯁꯤꯗ ꯆꯥꯗ꯭ꯔꯤꯕ ꯍꯩꯁꯦ ꯑ ꯉꯁꯤꯅ ꯑꯍꯥꯟꯕꯅꯦꯕ ꯉ ꯃꯥꯒꯤ ꯏ ꯏꯒꯤ ꯃꯆꯨꯅꯦꯕ ꯃꯥꯒꯤ ꯃꯆꯨꯁꯦ ꯑꯗꯨꯒ ꯌꯥꯝꯅ ꯁꯤꯟ ꯅꯝꯕ ꯋꯥꯟꯅꯤꯗ
ꯑ
ꯑꯗꯨꯕꯨ ꯑꯍꯨꯝꯗꯤ ꯆꯥꯈ꯭ꯔꯦ ꯆꯥꯛ ꯆꯥꯗꯕꯤꯗ
ꯑꯆꯥꯥ ꯍꯥꯎ ꯁꯤꯜꯂꯦꯕ ꯁꯤꯟꯂꯦꯕ
ꯍꯣꯏ ꯌꯥꯝ ꯁꯤꯜꯂꯦ ꯃꯁꯗꯤ ꯌꯥꯝ ꯅꯨꯡꯁꯤꯕ
ꯑꯆꯥ ꯃꯤꯁꯛ ꯅꯨꯡꯁꯤꯕ ꯍꯥꯏꯕꯁꯦ ꯑꯩ ꯃꯥꯟꯕꯨꯕ
ꯃꯥꯟꯂꯝꯂꯝꯅꯤ ꯁꯣꯏꯗ꯭ꯔꯦ ꯑꯩꯁꯨ ꯃꯥꯟꯗꯦ ꯑꯩ ꯃꯥꯟꯗꯕ ꯀꯥꯟꯁꯤꯗ ꯅꯪ ꯀꯃꯥꯏꯅ ꯃꯥꯟꯅꯀꯦꯔꯣ ꯑꯩ ꯐꯥꯎꯗꯦ ꯁꯨꯡꯃꯥꯟ ꯃꯥꯟꯖꯔꯦ
ꯎꯝ
ꯑꯗꯨ ꯍꯥꯏꯌꯣ ꯍꯥꯏꯌꯨ ꯗ ꯄ꯭ꯔꯁ ꯍꯥꯏꯌꯣ
ꯑꯗꯨ ꯀꯩꯀꯩ ꯍꯣꯠꯅꯔꯤꯒꯦ
ꯏꯆꯦ ꯍꯧꯖꯤꯛꯀꯥꯟꯁꯦ ꯀꯔꯤꯁꯨ ꯍꯣꯠꯅꯗ꯭ꯔꯦꯗ ꯍꯣꯠꯅꯕ ꯌꯥꯕ ꯂꯣꯏꯃꯛ ꯍꯣꯠꯅꯔꯦ ꯍꯧꯖꯤꯛꯇꯤ ꯌꯨꯝ ꯄꯥꯟꯕ ꯈꯛꯇ ꯉꯥꯏꯔꯦ
ꯑꯣ ꯀꯔꯝ ꯀꯥꯟꯗ ꯄꯥꯟꯒꯦ ꯍꯥꯏꯕ ꯌꯨꯝ
ꯅꯨꯄꯥꯕꯨ ꯐꯪꯕꯨ ꯐꯪꯉꯗꯤ ꯄꯥꯜꯂꯅꯤꯗ
ꯑ ꯂꯩꯔꯕꯣ
ꯂꯩꯗꯔꯤꯗ ꯀꯧꯔꯀꯦ ꯌꯨꯝ ꯄꯥꯟꯕꯤ ꯍꯥꯏꯔꯗꯤ
ꯑꯣ ꯀꯧꯔꯣ ꯀꯧꯔꯣ ꯏꯟꯚꯥꯏꯇꯦꯁꯟ ꯀꯥꯔꯗꯗꯨ ꯄꯤꯔꯛꯣ ꯀꯧ
ꯈꯔꯀꯦ
ꯑꯆꯥ
ꯑꯣ ꯅꯪꯗꯤ ꯀꯩꯀꯩ ꯍꯣꯠꯅꯔꯤꯒꯦ
ꯑꯩꯁꯦ ꯍꯟꯗꯛꯁꯦ ꯀꯩꯅꯣꯒꯨꯝꯕ ꯑꯉꯥꯡ ꯃꯉꯥ ꯁꯨꯔꯦꯗꯤ
ꯌꯥꯝꯃꯜꯂꯦꯍꯦ ꯇꯔꯦꯠ ꯁꯨꯍꯜꯂꯣ ꯅꯍꯝꯊꯪꯗꯗꯤ
ꯑ ꯑꯦ ꯑꯉꯥꯡ ꯃꯉꯥ ꯅꯨꯄꯤ ꯑꯣꯠꯂꯤꯗ ꯅꯨꯄꯤ ꯑꯍꯨꯝ ꯑ ꯇ ꯑꯣꯏꯔꯤꯕꯀꯣ
ꯎꯝ
ꯑꯗ ꯅꯨꯄꯤ ꯑꯍꯨꯝꯗꯨꯗ ꯑꯇꯣꯝꯕꯤ ꯑꯃ ꯑꯃꯨꯛꯈꯛ ꯄꯨꯁꯤꯟꯁꯤꯔꯥ ꯈꯅ
ꯑꯁ ꯁꯛ ꯎꯗꯕ ꯀꯨꯏꯔꯤꯕ ꯀꯥꯟꯁꯤꯗ ꯅꯣꯏꯗꯤ ꯌꯥꯝꯅ ꯍꯣꯡꯅꯔꯝꯃꯦꯅꯀꯣ
ꯍ
ꯑꯩ ꯉꯁꯤꯗꯤ ꯌꯥꯝ ꯋꯥꯏꯑ ꯀꯩꯒꯤꯅꯣ ꯈꯪꯗꯦ
ꯎ ꯑꯇꯣꯝꯕꯤ ꯑꯇꯣꯝꯕꯤ ꯑꯣꯏꯅꯤꯡꯕ ꯃꯤ ꯂꯩꯒꯗ꯭ꯔꯥꯀꯣ ꯑꯗꯨꯔꯣꯝꯗ
ꯂꯩꯒꯗꯕ ꯊꯥꯖ ꯑꯗꯨꯗ ꯍꯟꯗꯛ ꯃꯇꯝꯁꯤꯗꯗꯤ
ꯑ
ꯅꯣꯏꯒꯤ ꯇꯨꯔꯣꯝꯗ ꯂꯩꯇ꯭ꯔꯦ
ꯂꯩꯇ꯭ꯔꯦ ꯂꯩꯇ꯭ꯔꯦ ꯁꯣꯝꯗ ꯑꯩꯅ ꯑꯁꯣꯝꯒꯤ ꯉꯥꯛꯛꯇ ꯂꯧꯔꯕꯅꯤꯅ ꯑ꯭ꯔꯣꯝꯒꯤ ꯄꯥꯝꯕꯀꯣ ꯇꯣꯝꯕꯤꯗꯣ
ꯑꯗꯨꯅꯦ ꯑꯗꯨꯅꯦ ꯁꯤꯔꯣꯒꯤꯁꯨ ꯂꯧꯕ ꯐꯥꯏꯌꯦ
ꯎꯝ
ꯑꯗꯨ ꯌꯦꯡꯉꯒ ꯊꯤꯊꯔꯣꯅ ꯑꯗꯨꯗꯤ
ꯍꯣꯏ ꯇꯣꯝꯕꯤꯗꯨꯣ ꯑꯩ ꯇꯣꯝꯕꯤꯗꯨ ꯂꯨꯅ ꯇꯧꯕꯤꯅꯤꯤꯗ ꯇꯣꯝꯕꯤꯗꯣ
ꯑ ꯑꯍꯟ ꯑꯩꯈꯣꯏꯗ ꯂꯨꯅ ꯇꯧꯗ꯭ꯔꯁꯨ ꯑꯇꯣꯝꯕꯤꯗꯗꯤ ꯇꯧꯔꯅꯤ ꯍꯥꯏꯕ꯭ꯔꯣ
ꯇꯣꯃꯤꯗ ꯂ ꯇꯧꯅꯤ ꯆꯥꯛ ꯌꯦꯟꯁꯥꯡꯒ ꯑꯦꯁ ꯐꯤꯒ ꯁꯨꯍꯜꯂꯣꯏ ꯆꯥꯛ ꯌꯦꯟꯁꯥꯡꯒ ꯀꯔꯤꯁꯨ ꯊꯣꯡꯍꯜꯂꯣꯏ
ꯎꯝ ꯎꯝ
ꯆꯥꯛꯁꯨ ꯑꯩꯅ ꯏꯟꯕꯤꯗꯧꯕ
ꯑ ꯃꯥꯁꯦ ꯐꯃꯨꯗ ꯇꯝꯒꯦ ꯇꯧꯕ
ꯎ ꯃꯥꯅ ꯐꯃꯨꯡꯗ ꯇꯨꯝꯒꯗꯕ
ꯗꯦ ꯑꯗꯨꯅ ꯑꯇꯣꯝꯕꯤ ꯊꯤꯅꯤ ꯍꯥꯏꯔꯗꯤ ꯈꯔ ꯀꯟꯕ ꯊꯤꯈ꯭ꯔꯣ ꯅꯪꯒꯤ ꯃꯉꯥ ꯇꯔꯨꯛꯇꯗꯤ ꯃꯥ ꯈꯟꯅꯕ ꯉꯝꯒꯗꯕ ꯃꯥꯟꯗꯦꯍꯦ
ꯎꯝ
ꯎꯝ
ꯑꯆꯥ ꯑ ꯎ ꯀꯟꯕ ꯍꯥꯏꯕꯁꯤ ꯀꯔꯝꯕꯅꯣ ꯀꯔꯝ ꯀꯔꯤꯗ ꯀꯟꯕ
ꯈꯠꯅꯕꯗ ꯑꯍꯣꯏ ꯈꯠꯅꯕꯗ ꯀꯟꯒꯗꯧꯕ
ꯑꯣ
ꯑꯩꯒꯨꯝꯅ ꯁꯣꯟꯕꯗꯤ ꯉꯝꯃꯔꯣꯏ ꯏꯃꯥ
ꯑꯥ
ꯑꯩꯈꯣꯏꯗꯤ ꯏꯁꯣꯟ ꯁꯣꯟꯗꯕꯅꯤꯅꯀꯣ
ꯑꯆꯥ ꯑꯩ ꯑꯩꯅ ꯍꯥꯏꯐꯦꯠ ꯇꯥꯕꯗꯗꯤ ꯀꯜꯂꯦꯅ ꯍꯥꯏꯐꯦꯠ ꯇꯥꯕꯀꯣ
ꯑꯣ ꯏꯃꯥꯅ ꯍꯥꯏꯔꯝꯅꯦ ꯑꯗꯨꯁꯨ ꯃꯥꯗꯤ ꯄꯨꯡꯍꯥꯏ ꯍꯥꯏꯕꯅꯤꯗꯃꯅ ꯍꯥꯏꯕꯁꯨ ꯐꯇꯥ ꯊꯥꯖꯒꯅꯨꯀꯣ ꯊꯥꯖꯔꯗꯤ ꯅꯪ ꯑꯣꯏꯅ ꯃꯥꯡꯖꯅꯤ
ꯏꯃꯥꯅ ꯍꯥꯏꯕ ꯑꯗꯨ ꯈꯔ ꯀꯜꯂꯦ ꯏꯆꯥꯅꯨꯄꯥ ꯐꯤꯗꯨ ꯑꯁ ꯌꯥꯝ ꯀꯩꯅꯣ ꯁꯛꯁꯨ ꯐꯖꯕꯅꯤ
ꯍꯣꯏ ꯍꯣꯏ ꯍꯣꯏ ꯍꯣꯏ ꯍꯣꯏ ꯁꯣꯏꯗ꯭ꯔꯦ ꯃꯥꯒꯤꯗꯤ ꯑꯣꯏꯔꯣꯏꯗꯕ
ꯑꯣꯏꯔꯣꯏ ꯇꯞꯄ ꯅꯧꯅꯤꯡꯉꯦ ꯇ ꯏꯃꯥꯟꯒ ꯅꯣꯏ ꯑꯅꯤꯗꯤ ꯋꯥꯔꯤ ꯐꯖꯅ ꯁꯥꯔꯝꯃꯦꯅꯦ
ꯑ ꯂꯣꯏꯔꯦ ꯂꯣꯏꯔꯦ ꯑꯗꯨ ꯃꯥꯅ ꯐꯖꯅ ꯋꯥꯔꯤ ꯂꯤꯕꯤꯔꯝꯕꯀꯣ
ꯍꯣꯏ ꯍꯣꯏ ꯍꯣꯏ
ꯑꯗꯣ ꯅꯣꯏ ꯀꯩꯅꯣ ꯑꯥ ꯂꯩꯃꯤꯟꯅꯕ ꯃꯔꯛꯇ ꯏꯁꯩ ꯍꯩꯕꯈꯣꯏꯁꯨ ꯈꯔ ꯂꯩꯌꯦꯅ ꯍꯥꯏꯐꯦꯠ ꯇꯥꯏꯅ
ꯑꯩꯒꯤ ꯏꯁꯩ ꯍꯩꯕ ꯅꯨꯄꯤꯗꯨ ꯐꯤ ꯁꯨꯕ ꯆꯠꯈ꯭ꯔꯦ ꯃꯥ ꯉꯁꯥꯏꯗꯒꯤ ꯊꯕꯛ ꯇꯧꯔꯝꯕꯅꯤ ꯃꯥꯁꯨ ꯑꯩꯅ ꯇꯧꯕꯁꯤ ꯑꯗꯨꯒ ꯃ ꯑ ꯑꯩꯗꯤ ꯃꯈꯥꯗ ꯍꯥꯏꯐꯦꯠ ꯆꯠꯄ ꯍꯥꯏꯗꯤ ꯔꯨꯝꯗ ꯑꯗꯨꯝ ꯂꯩꯕꯗꯣ ꯋꯥꯕꯒꯤꯀꯣ ꯑꯗꯨꯗ ꯃꯥꯗꯤ ꯇꯧꯔꯝꯃꯦ ꯑꯗꯨꯒ ꯑꯩ ꯀꯥꯈꯠꯄ ꯀꯥꯟꯗ ꯃꯥ ꯐꯤ ꯁꯨꯕ ꯆꯠꯈ꯭ꯔ‌ꯦ
ꯑꯣ
ꯃꯥꯁꯨ ꯍꯣꯏ ꯇꯧ ꯃꯥꯁꯨ ꯏꯁꯩ ꯁꯛꯄ ꯍꯩꯕꯒꯤꯀꯣ
ꯎꯝ
ꯅꯩꯔꯒ ꯂꯩꯔꯤ ꯑꯃ
ꯑ ꯏꯁꯩꯗꯤ ꯑꯗꯨꯝ ꯍꯥꯏꯐꯦꯠ ꯇꯥꯕ ꯅꯨꯡꯉꯥꯏꯔꯤ ꯃꯥꯒꯤ ꯏꯁꯩꯗꯣ
ꯎꯝ ꯅꯨꯡꯉꯥꯏꯕꯅꯦ ꯃꯥꯗꯤ ꯌꯥꯝ ꯍꯩꯕꯅꯤ
ꯎꯝ
ꯑꯗꯣ ꯉꯁꯤꯗꯤ ꯀꯩꯀꯩ ꯇꯧꯔꯣꯅꯦ ꯍꯣꯔꯦꯟ ꯁꯥꯟꯅꯕ ꯌꯦꯡꯒꯦꯔꯣ
ꯍꯣꯏ ꯉꯁꯤꯗꯤ ꯁꯥꯟꯅꯕꯁꯨ ꯌꯦꯡꯒꯦ ꯑꯩ ꯑꯌꯨꯛꯇꯒꯤ ꯄꯨꯡ ꯑꯅꯤ ꯃꯈꯥꯏꯗꯒꯤ ꯇꯔꯨꯛ ꯃꯈꯥꯏ ꯐꯥꯎꯗꯤ ꯑꯗꯨꯝ ꯁꯥꯅꯕ ꯌꯦꯡꯂꯒꯦ ꯉꯁꯤꯗꯤ
ꯍꯣꯏ ꯑꯩꯗꯤ ꯑꯩꯗꯤ ꯉꯁꯤꯗꯤ ꯀꯗꯥꯗꯒꯤ ꯑꯩꯗꯤ ꯄꯨꯡ ꯇꯔꯥ ꯇꯥꯗ꯭ꯔꯤꯉꯩ ꯑꯩ ꯏꯔꯨꯕꯅꯤꯅ ꯑꯗꯨꯗꯤ ꯌꯥꯔꯣꯏ ꯏꯁꯤꯡꯗꯨ ꯁꯠ ꯁꯠ ꯁꯠ ꯂꯣꯏꯁꯤꯜꯂꯦꯕ ꯉꯁꯥꯏꯁꯨ ꯑꯩꯅ ꯇꯦꯞꯇꯣ ꯑꯣꯟ ꯇꯧꯕꯅꯦꯕ
ꯎꯝ
ꯎꯝ ꯑꯗꯨ ꯏꯁꯤꯡꯗ ꯑꯩꯅ ꯊꯥꯕꯅꯦꯕ ꯑꯗꯨ ꯑꯃꯨꯛ ꯂꯣꯏꯒꯦꯔꯥ ꯈꯪꯗꯦ ꯑꯗꯨ ꯍꯧꯖꯤꯛꯁꯦ ꯋꯥꯕ ꯑꯗꯨꯒꯤ ꯍꯥꯏꯐꯦꯠ ꯐꯝ ꯊꯃꯝꯕ ꯋꯥꯅꯤꯗ ꯋꯥꯔꯦ ꯋꯥꯔꯦ ꯏꯁꯤꯡ ꯌꯥꯝ ꯇꯥꯡꯉꯦꯕ ꯁꯤꯗꯗꯤ
ꯑꯩ ꯀ꯭ꯔꯤꯗꯧꯏꯕ
ꯏꯁꯤꯡ ꯌꯥꯝ ꯇꯥꯡꯉꯦꯕ ꯎꯝ ꯅꯣꯏ ꯑꯗꯨꯋꯥꯏꯗꯨꯗꯤ ꯏꯁꯤꯡ ꯇꯥꯡꯗꯦ
ꯇꯥꯡꯗ‌ꯦ ꯍꯤꯡꯗꯦ
ꯑꯣ
ꯅꯪꯁꯤ ꯀꯩꯅꯣꯗ ꯂꯩ ꯅꯤꯅꯀꯣ
ꯑꯝ ꯅꯣꯏꯒꯤ ꯀ꯭ꯔꯣꯛ ꯀ꯭ꯔꯣꯛ ꯀ꯭ꯔꯣꯛ ꯌꯥꯝ ꯇꯥꯎꯋꯦ ꯀꯔꯤꯔꯣ
ꯇꯥꯔꯕ‌ꯣ ꯍꯧꯖꯤꯛꯇ‌ꯦ
ꯇꯥꯏꯌꯦ ꯇꯥꯏ
ꯎꯝ ꯍꯥ ꯑꯩꯈꯣꯏ ꯂꯩꯐꯝ ꯍꯥ
ꯍꯧꯖꯤꯛꯒꯤꯗꯨ ꯀꯔꯤ ꯇꯧꯕ꯭ꯔ‌ꯣ
ꯑꯥ ꯑꯩꯅ ꯀꯩꯅꯣ ꯑꯣꯟꯕꯒꯤ ꯑꯣꯏꯔꯝꯅꯤ
ꯎꯝ ꯑꯣꯏꯔꯝꯅꯤ ꯑꯣꯏꯔꯝꯅꯤ
ꯍꯅꯨꯔꯝꯅꯤꯅꯀꯣ ꯑꯩꯒꯤ ꯈ꯭ꯋꯥꯡꯗꯣ ꯂꯣꯏꯅ ꯈꯣꯛ ꯈꯣꯛ ꯈꯣꯛ ꯇꯧꯕ
ꯎꯝ ꯌꯥꯝ ꯃꯥꯜꯂꯦ ꯌꯥꯝ ꯃꯥꯜꯂꯦ
ꯑꯥ
ꯑꯩ ꯉꯁꯥꯏ ꯆꯥꯛ ꯆꯥꯗꯕꯗꯨ ꯍꯋꯥꯏꯖꯥꯔ ꯌꯥꯝ ꯆꯥꯕꯒꯤ ꯄꯨꯛ ꯊꯟꯈ꯭ꯔꯕꯅꯤ
ꯑꯦ ꯍꯋꯥꯏꯆꯥꯔ ꯆꯥꯔ ꯄꯨꯛ ꯊꯟꯕ
ꯎꯝ
ꯑꯦ ꯍꯥꯎꯅꯥꯗꯀꯣ ꯑꯗꯨꯗꯤ
ꯅꯪꯗꯤ ꯅꯊꯟꯗ ꯆꯥꯕ꯭‌ꯔꫭ ꯅꯗꯨꯗꯤ ꯆꯥꯃꯤꯟꯅꯕ꯭ꯔꯣ꯫
ꯆꯥꯃꯤꯟꯅꯌꯦ ꯉꯁꯤꯗꯤ
ꯎꯝ
ꯃꯕꯥꯅꯤꯗꯨ ꯆꯥꯒ‌ꯦ ꯇꯧꯔꯝꯕ
ꯎꯝ
ꯑꯗꯨ ꯑꯩꯅ ꯅꯕꯅꯤꯗꯨ ꯀꯩꯅꯣ ꯇꯧꯔꯗꯤ ꯃꯌꯥ ꯂꯥꯝꯗ꯭ꯔꯒꯗꯤ ꯍꯥꯏꯅ ꯑꯃꯨꯛꯀ ꯑꯩꯅ ꯀꯩꯅꯣ ꯗꯨꯀꯥꯟꯗ ꯀꯨꯝꯃꯁꯦ ꯀꯨꯝꯃꯒ ꯀꯩꯅꯣꯗꯨ ꯂꯩꯔꯤꯁꯦ ꯃꯈꯣꯡꯗꯨ ꯂꯩꯔ ꯊꯣꯡꯂꯥ ꯆꯁ‌ꯦꯅ ꯃꯕꯥꯅꯤꯁꯨ ꯍꯣꯏ ꯍꯥꯏꯅ ꯑꯗꯨꯝ ꯊꯣꯡꯉ ꯆꯥꯈ꯭ꯔꯕ ꯉꯟꯅꯀꯣ
ꯎꯝ ꯃꯣꯏꯗꯗꯤ ꯀ꯭ꯔꯤ ꯊꯣꯡꯒꯦ ꯍꯥꯏꯅ ꯇꯧꯔꯝꯕ
ꯃꯥ ꯃꯥꯅꯤꯗꯨ ꯑꯂꯨꯒ ꯍꯧꯖꯤꯛ ꯕꯦꯂꯦꯟꯗ꯭ꯔꯤꯗꯣ
ꯎꯝ
ꯑꯗꯨ ꯉꯧꯒ‌ꯦꯅ ꯇꯧꯔꯝꯕꯅꯦ
ꯗꯨꯏ ꯅꯪꯅ ꯀꯨꯝꯕ ꯆꯠꯈ꯭ꯔꯦ
ꯑꯥ ꯀꯨꯝꯃꯤꯅꯩ ꯉꯁꯤꯗꯤ ꯑꯍꯨꯝ ꯑꯈꯣꯏ ꯑꯍꯨꯝꯃꯛ ꯀꯨꯝꯃꯤꯅꯩ
ꯎꯝ ꯐꯔꯦ ꯑꯗꯨꯃꯥꯏꯅ ꯆꯟꯃꯤꯟꯅꯒꯗꯧꯕꯅꯦ
ꯎꯝ
ꯑꯗꯨꯒ ꯑꯇꯩꯗꯤ ꯀꯔꯤ ꯀꯔꯤ ꯂꯩꯕ꯭ꯔꯣ ꯑꯣꯛ ꯈꯛ ꯅꯠꯇꯕ ꯑꯇꯣꯞꯄꯗꯤ
ꯑꯥ ꯆꯝꯐꯨꯠ ꯑꯃ ꯂꯩꯌꯦ ꯀꯣꯕꯤ
ꯎꯝ
ꯎꯝ ꯑꯩꯒꯤ ꯈꯨꯠꯁ‌ꯦ ꯅꯨꯡꯁꯤꯠ ꯆꯪꯕ ꯈꯪꯗ‌ꯦ ꯅꯥꯏꯌ‌ꯦ
ꯎꯝ
ꯀꯣꯕꯤ ꯂꯩꯔꯦ ꯃꯣꯔꯣꯛ ꯎꯃꫭꯔꯣꯛ ꯂꯩꯔꯦ ꯑꯗꯨꯒ ꯇꯣꯃꯦꯇꯣ ꯈꯔ ꯂꯩꯔꯦ ꯈꯥꯃꯦꯟ ꯈꯔ ꯂꯩꯔꯦ
ꯎꯝ ꯎꯝ
ꯅꯍꯥꯟ ꯀꯅꯥꯅꯔꯣ ꯇꯣꯃꯦꯇꯣ ꯍꯥꯏꯕ ꯌꯥꯗꯦꯅ ꯑꯩꯕꯨ ꯍꯥꯏꯔꯝꯃꯤꯅꯦ
ꯎꯝ ꯎꯝ ꯂꯩꯌ‌ꯦꯅꯦ
ꯐꯔꯦ ꯑꯗꯨꯃꯥꯏꯅ ꯂꯩꯃꯤꯟꯅꯔꯒ ꯆꯠꯃꯤꯟꯅꯒꯗꯧꯕꯅꯤ
ꯍꯣꯏ ꯍꯣꯏ
ꯊꯣꯡꯕꯗꯤ ꯍꯩꯕ꯭ꯔꯣ
ꯑꫭꯏ ꯊꯣꯡꯕꯗꯤ ꯅꯥꯜꯂꯦ
ꯐꯔꯦ ꯑꯗꯨꯗꯤ
ꯁ‌ꯦ ꯑꯩꯅ ꯏꯁꯤꯡ ꯉꯧꯕ ꯃꯑꯣꯡꯗ ꯃꯣꯏꯅ ꯊꯣꯡꯕꯗꯣ ꯍꯥꯎꯋꯦ
ꯎꯝ ꯎꯝ ꯑꯗꯨꯗ ꯑꯩꯅ ꯍꯥꯏꯅꯤꯡꯕꯗꯤ ꯑꯣ ꯑꯣ ꯍꯥꯎꯔꯝꯅꯤꯗ ꯑꯗꯨꯕꯨ ꯑꯩꯗꯤ ꯆꯥꯅꯤꯡꯗꯦ ꯑꯗꯨꯒꯨꯝꯕꯗꯣ
ꯀꯔꯝꯕ
ꯃꯈꯣꯡꯗꯣ ꯍꯥꯎꯕ ꯀꯔꯤꯁꯨ ꯈꯪꯗꯦ ꯑꯩꯗ‌ꯤ
ꯍꯥꯎꯑꯦꯗꯥ